ꯑꯣ
ꯍꯥ
ꯇꯥꯃꯣ ꯆꯤꯆꯦ
ꯍꯜꯂꯣ ꯏꯃꯄꯥ
ꯀꯃꯥꯏ ꯀꯃꯥꯏ ꯇꯧꯔꯤꯒꯦ
ꯌꯥꯝ ꯁꯥꯏꯌꯦ ꯍꯛꯆꯥꯡ ꯌꯥꯝ ꯅꯨꯡꯉꯥꯏꯇꯦ ꯑꯗꯨꯒꯤ ꯆꯥꯛ ꯌꯦꯟꯁꯥꯡꯁꯨ ꯍꯥꯎꯇꯦ
ꯀꯩꯅꯣ ꯍꯥꯏꯖꯤꯕꯣ ꯍꯦꯖꯥꯡ ꯑꯍꯥꯎꯕ ꯄꯤꯖꯗꯔ꯭ꯕꯣ
ꯑꯁ ꯀꯥꯂꯦꯟꯗꯕꯨ ꯀꯔꯤ ꯌꯦꯟꯁꯥꯡ ꯍꯥꯎꯒꯦ
ꯍꯥꯎꯔꯤꯗꯨꯗ ꯑꯗꯨꯝ
ꯍꯥꯎꯇꯦꯗ ꯀꯩ ꯀꯩ ꯍꯦꯟꯖꯥꯡ ꯍꯥꯎꯔꯤꯕ
ꯀꯩꯅꯣ ꯀꯣꯛ ꯀꯩꯅꯣ ꯇꯧꯋꯦ ꯍꯥꯏꯗꯨꯅ ꯀꯩꯅꯣ
ꯏꯁꯥ ꯅꯨꯡꯉꯥꯏ ꯇꯦꯕ ꯀꯣꯛꯀꯥꯁꯦ ꯆꯤꯠꯇ ꯆꯤꯛꯑꯦ ꯁꯥꯕꯒꯤꯔꯥ ꯀꯩꯅꯣ ꯈꯪꯗꯦ
ꯅꯥꯗꯣꯔꯕꯣ
ꯅꯗꯣꯔꯕꯃꯥꯜꯂꯦ ꯍꯛꯆꯥꯡ ꯅꯨꯉꯥꯏ ꯇꯦ ꯇꯨꯝꯕꯁꯨ ꯇꯨꯝꯕꯁꯨꯅꯦ ꯇꯨꯝꯐꯝ ꯆꯥꯐꯝ ꯈꯪꯗ꯭ꯔꯤꯕꯣ ꯁꯥꯕꯒꯤ
ꯍꯤꯗꯥꯛ ꯒꯨꯂꯤ ꯑꯝ ꯆꯥꯗꯔꯣ
ꯇꯒꯗꯤ ꯆꯥꯒꯦꯅ ꯌꯦꯡꯉꯨꯃꯅꯦ ꯂꯣꯏ ꯂꯩꯔꯝꯃꯤꯅꯦ ꯉꯁꯤ ꯅꯣꯡꯃꯁꯤꯗꯤ ꯈꯥꯡ ꯇꯥꯔꯦ
ꯃꯥꯙꯔꯗ ꯀꯣꯛ ꯍꯥꯏꯒꯣꯗꯅ ꯅꯣꯏ ꯃꯥꯗꯔ ꯐꯥꯗꯔ ꯀꯩꯅꯣ ꯂꯩꯍꯟ ꯂꯨꯆꯣꯗꯅ
ꯍꯥꯏꯕ ꯇꯜꯂꯦꯗ
ꯀꯔꯤꯅꯣ ꯏꯆꯦꯁꯤꯕꯨ ꯅꯥꯍꯜꯂꯤꯁꯤꯕꯣ
ꯃꯤ ꯂꯣꯏ ꯋꯥꯅꯔ ꯀꯥꯟꯁꯤꯗ ꯌꯨꯝꯗ ꯋꯥꯅ ꯍꯟꯅꯔ ꯀꯥꯟꯁꯤꯗ ꯑꯩꯅ ꯑꯃꯨꯛ ꯍꯤꯗꯥꯛ ꯂꯩꯆꯣꯅ ꯑꯃꯨꯛ ꯊꯥꯕꯤꯕ ꯅꯨꯡꯉꯥꯏꯇ ꯇ꯭ꯔꯦ
ꯍꯣꯏꯗ ꯏꯆꯦꯗꯤ ꯈꯥꯡꯕ ꯌꯥꯝ ꯀꯟꯕꯅꯤ
ꯃꯥꯅꯤꯅꯦ
ꯃꯥꯅꯤ ꯅꯠꯇ꯭ꯔ
ꯎꯝ ꯈꯥꯡꯕ ꯀꯜꯂ ꯐꯝꯃꯦꯟ ꯐꯪꯉꯦꯗꯣ
ꯆꯥꯛ ꯆꯦꯔꯕꯣ ꯏꯆꯦꯕꯣ
ꯆꯥꯛꯁꯦ ꯂꯣꯏꯕꯨꯗꯤ ꯂꯣꯏꯔꯦ ꯑꯗꯣ ꯆꯥꯗ꯭ꯔꯤ
ꯀꯅꯥ ꯊꯣꯡꯉꯤꯅꯣ
ꯑꯩꯅ ꯊꯣꯡꯉꯤꯕꯅꯤꯅꯦ
ꯀꯩ ꯃꯊꯦꯜ ꯇꯧꯔꯕ
ꯁꯧꯒꯔꯑꯃ ꯊꯣꯡꯉꯦ ꯀꯥꯡꯍꯧ ꯑꯃ ꯉꯧꯔꯦ ꯕꯣꯔꯥ ꯑꯃ ꯍꯧꯔꯦ ꯃꯣꯔꯣꯛ ꯃꯦꯠꯂꯦ
ꯏꯃꯩ ꯃꯩ ꯑꯍꯥꯎꯕ ꯉꯥ ꯄꯤꯖꯔꯦꯗꯣ꯫ ꯑꯗꯨ ꯀꯅꯥꯒꯤ
ꯚꯤꯖꯤꯇꯦꯕꯜ ꯉꯛꯇꯅꯦ
ꯚꯦꯖꯤꯇꯦꯕꯜ ꯑꯣꯏꯔꯁꯨ ꯕꯣꯔꯥ ꯅꯨꯡꯂ ꯌꯥꯎꯔꯤꯗꯨꯗꯤ
ꯕꯣꯔꯥ ꯑꯗꯨꯁꯨ ꯚꯦꯖꯤꯇꯦꯕꯜꯅꯦ
ꯀꯩ ꯅꯣꯏ ꯍꯟꯗꯛ ꯅꯪꯅ ꯏꯁꯇꯦꯇꯁ ꯊꯝꯕ ꯅꯪ ꯀꯣꯏ ꯆꯠꯂꯨꯒ ꯊꯝꯃꯤꯗꯨꯣ ꯀꯩ ꯂꯝꯅꯣ ꯑꯗꯨꯕꯣ
ꯁꯤꯂꯣꯡꯗꯅꯦ
ꯁꯤꯂꯣꯡꯗ ꯋꯥꯥꯎ ꯁꯤꯂꯣꯡꯗꯒ ꯀꯣꯏꯗꯔꯨꯔꯦꯀꯣ ꯃꯤꯗꯤ
ꯃꯅꯤꯄꯨꯔꯗ ꯁꯨꯝ ꯄꯠꯂꯒ ꯂꯩꯔꯦ ꯑꯩꯁꯦ ꯃꯅꯤꯄꯨꯔꯗꯩ ꯈꯣꯡ ꯀꯥꯟꯊꯣꯛꯇ꯭ꯔꯤꯅ ꯆꯠꯂꯨꯕꯅꯦ
ꯀꯃꯥꯏ ꯀꯃꯥꯏꯅ ꯇꯧꯋꯤ ꯅꯨꯡꯉꯥꯏꯕ꯭ꯔꯣ ꯁꯥꯕ꯭ꯔꯥ ꯏꯪꯕ꯭ꯣꯔ ꯑꯗꯕꯤ
ꯑꯁ ꯌꯥꯝ ꯅꯨꯡꯉꯥꯏꯗ ꯋꯦꯗꯔ ꯃꯣꯏꯗꯨꯗꯤ ꯁꯥꯗꯦ
ꯁꯗꯦꯕ
ꯑꯥ ꯏꯪꯉꯦ ꯑꯗꯨꯝ ꯏꯪꯉꯒ ꯂꯩꯌꯦꯕꯀꯣ ꯅꯣꯡꯁꯨ ꯆꯨꯏ ꯑꯗꯨꯝ ꯆꯤꯐꯦꯠ ꯆꯤꯐꯦꯠ ꯑꯗꯨꯝ ꯆꯨꯏ ꯑꯗꯨꯒ ꯅꯨꯡꯉꯥꯏ ꯃꯣꯏꯒꯤ ꯋꯦꯗꯔꯗꯣ ꯁꯥꯗꯦꯕꯀꯣ
ꯎꯝ ꯅꯨꯡꯥꯏ ꯍꯥꯏꯕꯅꯤꯅꯦ ꯑꯩꯁꯨ ꯆꯠꯁꯤꯅ ꯇꯧꯕꯅꯤꯅꯦ ꯆꯠꯄꯗꯤ ꯐꯪꯗ꯭ꯔꯦꯅꯦ
ꯑꯁꯥꯏ ꯆꯠꯂꯦ ꯋꯥꯇꯔꯐꯣꯜ ꯑꯁꯥꯏ ꯆꯠꯂꯦ ꯋꯥꯇꯔꯐꯣꯜ ꯋꯥꯇꯔꯐꯣꯜ ꯃꯌꯥꯝꯁꯤ ꯏꯃꯥꯏ ꯄꯦꯝꯃ
ꯋꯥꯇꯔ ꯐꯣꯜꯒꯤ ꯋꯥꯇꯔ ꯐꯣꯜ ꯉꯛ ꯉꯥꯏꯍꯧꯔꯕ
ꯍꯧꯖꯤꯛ ꯑꯃꯨꯛ ꯅꯣꯡ ꯆꯨꯕ ꯃꯇꯝꯅꯤꯅꯅꯦ ꯋꯥꯇꯔꯐꯣꯜꯗ ꯃꯔꯥꯡ ꯑꯗꯨꯝ ꯀꯥꯏꯔꯦꯕ
ꯑꯗꯨ ꯅꯣꯡ ꯆꯨꯕꯗꯗꯤ ꯃꯣꯏ ꯑꯗꯨꯝ ꯏꯁꯤꯡ ꯆꯥꯎꯗꯕ꯭ꯔꯥ
ꯑꯩꯈꯣꯏꯅ ꯆꯠꯄꯗꯨꯕꯨ ꯑꯣ ꯑ ꯀꯔꯤ ꯍꯦꯡꯒꯤꯡ ꯔꯨꯠ ꯕ꯭ꯔꯤꯖ ꯑꯃ ꯂꯩꯕꯅꯦꯕꯀꯣ
ꯎꯝ
ꯒꯤ ꯎ ꯃꯔꯥꯅ ꯁꯦꯝꯕ ꯀꯩꯅꯣꯗꯣ ꯊꯣꯡ ꯍꯥꯏꯇꯥꯔꯦ ꯑꯁ ꯑꯗꯨꯗꯣ ꯑꯃꯇꯪ ꯑꯣꯏꯕ ꯕꯤ ꯑꯃ ꯆꯠꯂꯦ ꯑꯗꯨꯗꯤ ꯌꯥꯝ ꯅꯛꯑꯒ ꯆꯠ ꯌꯥꯎꯋꯦꯕꯀꯣ ꯅꯠꯇꯕꯤꯗ ꯃꯔꯣꯟ ꯑꯅꯤ ꯑꯣꯏꯕꯤ ꯑꯃ ꯂꯩꯌꯦꯕ ꯃꯊꯛ ꯊꯪꯕꯒ ꯃꯈꯥ ꯊꯡꯕꯃꯒ ꯑꯗꯨ ꯆꯠꯄꯗꯗꯤ ꯏꯃꯥꯏ ꯄꯦꯝꯃ ꯅꯨꯃꯤꯠ ꯆꯨꯞꯄꯃ ꯆꯪꯉꯦ ꯁꯤꯔꯝꯗꯧꯔꯝꯃꯤ
ꯍꯍꯍꯍ ꯑ ꯇꯥꯏ ꯑꯦ
ꯍꯂꯣ
ꯇꯥꯗꯔꯣ
ꯍꯜꯂꯣ!
ꯇꯥꯏꯌꯦ - ꯇꯥꯏꯌꯦ ꯏꯆꯦ꯫ ꯍꯥꯂꯣ!
ꯍꯜꯂꯣ! ꯇꯥꯗꯔ꯭ꯦꯅꯦ꯫
ꯇꯕꯔꯣ?
ꯍꯜꯂꯣ!
ꯇꯥꯏꯌꯦ -ꯇꯥꯏꯌꯦ -꯫
ꯍꯂꯣ!
ꯇꯥꯗꯦꯅꯦꯍꯦ!
ꯇꯥꯗꯤꯌꯦ?
ꯇꯧꯔꯒꯅꯨ꯫
ꯀꯩ ꯍꯥꯏꯅꯣ? ꯍꯜꯂꯣ - ꯍꯜꯂꯣ ꯇꯥꯕ꯭ꯔꯣ? ꯇꯥ ꯕꯔꯣ - ꯇ꯭ꯕꯔꯣ?
ꯍꯜꯂꯣ!
ꯇꯥꯗꯔꯣꯖꯦ? ꯍꯜꯂꯣ! ꯍꯜꯂꯣ! ꯀꯩꯅꯣ ꯀꯃꯥꯏ - ꯀꯃꯥꯏꯅ ꯇꯧꯍꯦ ꯍꯥꯏꯔꯝꯃꯒ ꯇꯨꯃꯤꯟ ꯂꯩꯈꯤꯁꯤꯕꯣ?
ꯀꯃꯥꯏ- ꯀꯃꯥꯏ ꯇꯧꯏ ꯍꯥꯏꯅꯣ?
ꯑꯗꯩꯗꯤꯅꯦ ꯑꯗꯨꯒ ꯆꯠꯄꯁꯤꯗ ꯏꯁꯇꯦꯌꯔꯗꯣ ꯏꯁꯇꯌꯔ ꯃꯌꯥ ꯑꯥ ꯀꯗꯣꯏꯅꯦꯕꯥ ꯆꯤꯡꯁꯦ ꯑꯃ ꯀꯥꯔꯛ ꯑꯃꯨꯛ ꯀꯨꯝꯊꯔꯛꯑꯀꯥꯟꯗ ꯍꯥꯏꯐꯦꯠ ꯈꯔ ꯀꯥꯔꯛꯑꯒ ꯂꯩꯕ꯭ꯔꯥ ꯀꯩꯅꯣꯝ ꯇꯧꯋꯦꯕ ꯃꯣꯏꯒꯤꯗꯣ꯫ ꯀꯨꯝꯕꯗꯥ ꯑꯣꯏꯗꯣꯏꯅꯦꯕꯥ꯫ ꯑꯣꯏꯕ ꯁꯇꯦꯔꯗꯨꯁꯨꯅꯦ ꯂꯥꯎꯋꯦꯕꯀꯣ꯫ ꯑꯃ ꯈꯔ ꯂꯥꯎꯅ ꯀꯥꯟꯕꯤ ꯉꯝꯗꯕꯤꯗꯣ ꯑꯣꯏꯗꯦꯕ꯫ ꯉꯝꯃꯒꯅꯦ ꯂꯥꯎꯕ ꯀꯥꯟꯕꯁꯦ ꯌꯥꯝ ꯋꯥꯕ ꯑꯁ ꯈꯋꯥ ꯃꯅꯦ ꯀꯨꯝꯕꯅ ꯑꯃꯨꯛ ꯈꯔ ꯐꯩꯌꯦ ꯀꯥꯕꯗꯨꯗꯤ ꯏꯃꯥꯏ ꯄꯦꯝꯃ ꯋꯥ ꯇꯥꯔꯦ ꯏꯁꯒ ꯊꯦꯛꯑꯒ
ꯋꯥ ꯑꯦꯕ ꯇꯥꯕ꯭ꯔꯣ ꯇꯥꯕ꯭ꯔꯣ ꯍꯜꯂꯣ ꯍꯜꯂꯣ ꯀꯩꯅꯣ ꯇꯨꯃꯤꯟ ꯂꯩꯈ꯭ꯔꯤꯁꯤꯕꯣ ꯍꯥꯏꯔꯣ ꯍꯥꯏꯔꯣ
ꯑꯗꯒꯤ ꯍꯜꯂꯛꯑꯀꯥꯟꯗ ꯑꯃꯨꯛ ꯀꯩꯅꯣꯃꯨꯛ ꯆꯠꯂꯦ ꯗꯥꯎ ꯀꯤꯂꯦ ꯀꯅꯥ ꯑꯃꯃꯨꯛ ꯆꯠꯂꯦꯕꯀꯣ ꯑꯗꯨꯁꯨ
ꯅꯣꯏꯗꯤ ꯐꯅꯥꯝ ꯀꯣꯏꯅꯦ ꯑꯗꯨꯗꯤ
ꯏꯁꯤꯡꯗꯨ ꯈꯨꯐꯖꯃꯥ ꯀꯨꯂꯨꯗꯤ ꯂꯩꯇ꯭ꯔꯦ
ꯂꯣꯏꯃꯛ
ꯑꯗꯨꯗ ꯀꯦꯝꯄꯤꯡ ꯇꯧꯔꯛꯑꯦꯕꯀꯣ ꯀꯦꯝꯄꯤꯡ ꯇꯧꯔꯦ ꯑꯗꯨꯒ ꯅꯨꯃꯤꯠꯇꯨꯃ ꯂꯦꯛꯑꯦ ꯅꯨꯡꯗꯥꯡꯗꯣ ꯀꯦꯝꯄꯤꯡ ꯇꯧꯔꯒ ꯕꯣꯟ ꯐ꯭ꯔꯥꯏꯔꯁꯨ ꯇꯧꯋꯦ ꯇꯥꯡꯗ ꯑꯗꯨꯒ ꯅꯣꯡꯉꯥꯜꯂꯒ ꯑꯃꯨꯛ ꯁꯣꯞꯄꯤꯡ ꯑꯃꯨꯛ ꯆꯠꯂꯦ ꯎꯝ ꯀꯩꯅꯣ ꯇ꯭ꯔꯥꯐꯤꯛꯀꯤꯅꯦ ꯈꯨꯨꯆꯤꯟ ꯑꯝ ꯆꯥ ꯖꯥꯝꯅ ꯈꯨꯇꯣꯛ ꯑꯃ
ꯌꯦꯠꯇ꯭ꯔ
ꯆꯤꯡ ꯑꯣꯏꯕꯅꯤꯅ ꯋꯥꯟ ꯋꯦ ꯉꯥꯛꯇꯅꯦꯕ ꯒꯥꯔꯤꯁꯦ ꯑꯗꯨꯗꯨꯅꯅꯦ ꯈꯤꯇꯪ ꯀ꯭ꯌꯨ ꯂꯦꯞꯅꯔ ꯂꯩꯕ ꯇꯥꯏꯞꯇ ꯑꯗꯨꯝ ꯈꯖꯤꯛ ꯈꯖꯤꯛ ꯈꯖꯤ ꯈꯖꯤ ꯊꯧꯔꯒꯅꯦ ꯇ꯭ꯔꯥꯐꯤꯛ ꯖꯥꯝ ꯊꯣꯛ ꯂꯩꯗꯣꯏꯕ
ꯑꯣ
ꯇ꯭ꯔꯥꯐꯤꯛ ꯖꯥꯝꯒꯤꯗꯤ ꯅꯨꯡꯉꯥꯏꯇꯦ ꯑꯗꯨꯗꯨꯒ ꯑꯁ ꯃꯤꯗꯤ ꯌꯥꯝ ꯒ꯭ꯌꯥꯟ ꯇꯥꯏ ꯃꯣꯏꯒꯤ ꯃꯤꯈꯩꯗꯣ ꯑꯃꯣꯠ ꯑꯀꯥꯏꯒ ꯑꯝꯇ ꯆꯈꯥꯏꯗꯦ ꯃꯣꯏꯅ ꯑꯣꯏꯅ ꯑꯗꯨꯝ ꯁꯥꯎꯋꯦ ꯂꯥꯛꯄ ꯇꯨꯔꯤꯁꯁꯤꯡꯁꯤꯅ ꯀꯩꯅꯣ ꯇꯧꯋꯦꯅ ꯗꯁꯕꯤꯟꯗ ꯑꯃꯣꯠ ꯑꯀꯥꯏ ꯊꯗꯅꯤ ꯈꯪꯗꯦꯅ ꯃꯣꯏꯅ ꯑꯗꯨꯝ ꯁꯥꯎꯋꯦꯕ ꯌꯥꯝ ꯅꯥꯜꯂꯦ
ꯑꯣ ꯆꯦꯜꯂꯤ ꯀꯩ ꯀꯩ ꯂꯩꯔꯛꯀꯦ ꯑꯥꯗꯩ ꯁꯤꯂꯣꯡ ꯆꯠꯂꯨꯕꯗ
ꯑꯟꯑꯣꯗꯤꯕꯜ ꯋꯥꯔꯤ ꯈꯔ ꯂꯤꯔꯛꯑꯣ ꯅꯪꯁꯨ
ꯀꯔꯤꯅꯣ ꯍꯥꯏꯁꯤꯕꯣ ꯑꯩ ꯋꯥꯔꯤ ꯂꯤꯔꯛꯑꯣꯕꯣ ꯅꯪ ꯀꯩꯀꯩ ꯂꯩꯔꯛꯀꯦ ꯑ
ꯑꯁ ꯀꯆꯤꯟ ꯒꯌꯥꯝ ꯌꯣꯜꯂꯦ ꯑꯗꯨ ꯄꯣꯠꯇꯤ ꯌꯥꯝ ꯇꯥꯡꯕꯀꯣ ꯀꯤꯆꯦꯟ ꯀꯩꯀꯥ ꯂꯩꯔꯛꯑꯦ ꯑꯗꯩꯗꯤ ꯃꯣꯏꯒꯤ ꯎꯝ ꯎꯅ ꯁꯥꯕ ꯄꯣꯠ ꯆꯩꯩ ꯑꯗꯨꯝ ꯌꯣꯜꯂꯦꯕꯀꯣ ꯑꯦꯟꯍꯦꯟꯗꯤ ꯀꯥ ꯍꯥꯏꯗꯔꯥ ꯀꯩ ꯍꯥꯏꯗꯣꯏꯅꯣ ꯃꯣꯏ ꯀꯥꯡꯕꯨꯁꯦ ꯑꯗꯨꯗ ꯑꯗꯨꯝ ꯑꯁ ꯃꯈꯜ ꯃꯈꯜ ꯁꯥꯔꯒ ꯌꯥꯝ ꯌꯥꯍꯧꯋꯦ ꯑꯗꯨꯒꯨꯝꯕ ꯈꯔ ꯂꯩꯔꯛꯑꯦ ꯑꯗꯨ ꯄꯣꯠ ꯌꯥꯝ ꯇꯥꯡꯕꯅꯤꯅ ꯐꯪꯉꯤꯕ ꯄꯣꯠꯈꯩꯗꯨꯁꯨ ꯑꯗꯨꯝ ꯄꯨꯔꯗ ꯐꯪꯕ ꯄꯣꯠꯅ ꯑꯌꯥꯝꯕ ꯑꯗꯨꯝ ꯑꯣꯏꯌꯦꯕꯀꯣ ꯃꯣꯏꯅ ꯃꯃꯜ ꯑꯃꯨꯛ ꯇꯥꯡꯈꯠꯄ ꯑꯗꯨ ꯃꯣꯏꯒꯤ ꯃꯁ ꯃꯁꯥꯒꯤ ꯑꯣꯏꯕ ꯄꯣꯠ ꯊꯣꯛ ꯆꯄꯗꯤ ꯏꯂꯩ ꯂꯩꯇꯦ ꯃꯣꯏꯒꯤ ꯀꯤꯆꯦꯟꯒꯨꯝꯕꯗꯨ ꯃꯉꯥꯏꯔꯦꯕ ꯑꯗꯨ ꯀꯩꯁꯨ ꯌꯥꯝ ꯂꯩꯔꯛꯇꯦꯗ ꯇꯥꯡꯁꯨ ꯇꯥꯡꯕꯅꯤꯅ ꯁꯤꯗꯁꯨ ꯐꯪꯕ ꯉꯥꯛꯇꯅꯤꯅ ꯑꯗꯩ ꯑꯃꯨꯛ ꯂꯨꯨꯝꯒꯩ ꯄꯨꯔ ꯀꯩꯗꯧꯗꯣꯏꯅꯣꯅ ꯂꯩꯔꯛꯇꯦ
ꯎꯝ
ꯑꯟꯏꯟꯇꯦꯜꯂꯤꯖꯤꯕꯜ
ꯑꯗꯣ ꯏꯆꯦ ꯍꯣꯏ ꯆꯠꯄꯗꯣ ꯄꯩꯁꯥ ꯀꯌꯥꯃꯨꯛ ꯆꯪꯒꯦ ꯊꯟꯗ
ꯄꯩꯁꯥꯖꯦ ꯑꯁ ꯑꯗꯨꯝ ꯆꯪꯉꯤꯗ ꯈꯔ ꯑꯗꯨꯅ ꯑꯗꯨꯝ ꯆꯪꯉꯤꯗ ꯑꯩꯈꯣꯏ ꯃꯉꯥ ꯆꯥꯝꯃꯉꯥ ꯀꯨꯝ ꯇꯧꯋꯤ ꯐ꯭ꯂꯥꯏꯠꯇ ꯆꯠꯂꯦꯕꯀꯣ ꯍꯧꯖꯤꯛ ꯃꯈꯥ ꯆꯠꯄ ꯌꯥꯗꯝꯅꯤꯅ ꯐ꯭ꯂꯥꯏꯠꯇ ꯆꯠꯄꯅꯤꯅ ꯐ꯭ꯂꯥꯏꯠꯀꯤ ꯂꯤꯁꯤꯡ ꯃꯉꯥ ꯇꯔꯨꯛ ꯃꯉꯥ ꯇꯔꯨꯛ ꯈꯥꯏꯗꯣꯛꯈ꯭ꯔꯒ ꯑꯗꯨꯝ ꯆꯥꯕꯒ ꯂꯩꯕꯒꯗ ꯑꯗꯨꯝ ꯆꯪꯉꯤꯗ ꯑꯗꯨ ꯃꯣꯏꯒꯤꯗꯣ ꯆꯠꯄ ꯏꯁ ꯄꯣꯠꯈꯩꯁꯤꯁꯨꯗꯅꯦ ꯇꯤꯛꯀꯦꯠ ꯄꯀꯛꯇ ꯀꯛꯀꯅꯤ ꯑꯗꯨ ꯑꯩꯅ ꯉꯁꯥꯏ ꯍꯥꯏꯕ ꯑꯃ ꯗꯕꯜ ꯗꯦꯀꯔ ꯔꯨꯠ ꯕ꯭ꯔꯤꯖ ꯆꯠꯄꯗꯨꯗꯤꯅꯦ
ꯎꯝ
ꯃꯣꯏ ꯑꯗꯨꯒꯤ ꯃꯐꯝꯗꯣ ꯆꯠꯊꯣꯛ ꯆꯠꯁꯤꯟꯗꯣ ꯅꯨꯡꯉꯥꯏꯇꯕꯅꯤꯅ ꯃꯅꯨꯡꯗꯗꯨꯣ ꯌꯧꯁꯤꯜꯂꯛꯑꯗꯤꯀꯣ ꯄꫭꯠ ꯇꯥꯡꯉꯦꯕꯀꯣ꯫ ꯏꯁꯤꯡ ꯃꯤꯅꯔꯦꯜ ꯕꯣꯇꯜꯗꯣ ꯂꯨꯄꯥ ꯀꯨꯟꯒ꯫ ꯄꯤꯕꯗꯣ ꯑꯗꯨ ꯅꯨꯡ ꯌꯧꯈ꯭ꯔꯗꯤ ꯂꯨꯄꯥ꯫ ꯊ꯭ꯔꯥ ꯅꯤꯐꯨ ꯌꯥꯡꯈꯩ ꯇꯥꯡꯈꯠꯂꯛꯀꯗꯣꯏꯅꯦꯕ ꯑꯗꯨꯝ ꯃꯣꯏꯅ꯫ ꯍꯥꯏꯕ ꯗꯨ ꯑꯗꯨꯝ ꯄꯤ ꯇꯥꯕ꯫ ꯑꯈꯣꯏꯖꯨ ꯂꯩꯕꯗꯣ꯫ ꯐꯪꯗ꯭ꯔꯕꯅꯤꯅ꯫ ꯑꯐꯪꯕ ꯈꯔꯗꯨꯗ ꯑꯗꯨꯗ ꯄꯣꯠ ꯇꯥꯡꯉꯦ ꯑꯗꯨꯒꯤ ꯄꯩꯁꯥꯗꯤ ꯑꯗꯨꯝ ꯆꯪꯉꯦꯗ꯫
ꯎꯝ ꯍꯣꯏꯁꯦ ꯑꯗꯨꯗꯤ ꯇꯧꯔ ꯇ ꯑꯩꯁꯦ ꯆꯠꯁꯦꯅ ꯈꯟꯕ ꯇꯧꯕꯅꯤ ꯍꯣꯏ ꯊꯝꯃꯒꯦ꯫ ꯇꯥꯕ꯭ꯔꯥ ꯇꯨꯏꯁꯗꯦ꯫ ꯍꯣꯏ ꯊꯝꯒꯦꯀꯣ꯫
ꯊꯝꯃꯣ ꯊꯝꯃꯣ ꯑꯩ ꯍꯛꯆꯥꯡꯁꯦ ꯈꯔ ꯅꯨꯡꯉꯥꯏ꯫ ꯇꯦꯕꯀꯣ ꯄꯣꯊꯥꯔꯒꯦ꯫
ꯎꯝ꯫
ꯃꯊꯪꯃꯨꯛ ꯁꯥꯟꯅꯔꯖꯦ꯫